ꯇꯥꯏ ꯀꯣ
ꯑꯂꯣ ꯍꯂꯣ ꯇꯥꯏ ꯇꯥꯏ
ꯆꯥꯔꯝꯕꯣ
ꯆꯥꯦ ꯍꯣꯏ
ꯀꯔꯤ ꯌꯦꯟꯁꯥꯡ ꯆꯥꯔꯦ
ꯑꯁ ꯉꯁꯤ ꯑꯔꯖꯦꯟꯇꯤꯅꯥꯅ ꯆꯥꯏꯅꯦ
ꯑꯁ ꯍꯤꯡꯔꯤ
ꯅꯪ ꯅꯪ ꯅꯪꯗꯤ ꯀꯅꯥꯕꯨ ꯁꯄꯣꯔꯠ ꯇꯧꯏ ꯑꯗꯨꯁꯤ ꯃꯦꯁꯤꯔꯔꯣꯅꯦꯗꯧꯔꯣꯅ ꯗꯦ
ꯑꯩꯗꯤ ꯔꯣꯅꯥꯎꯗꯣꯗꯤ ꯄꯥꯝꯗꯦ ꯃꯦꯁꯤ ꯗꯨ ꯃꯦꯁꯤꯖꯨ ꯄꯥꯝꯗꯦ
ꯇꯔꯒꯦ
ꯑꯅꯤꯃꯛ ꯄꯥꯝꯗꯦ ꯄꯥꯝꯗꯦ ꯐ꯭ꯔꯥꯟꯁꯄꯨ ꯁꯞꯄꯣꯔꯠ ꯇꯧꯔꯝꯃꯦ ꯑꯣꯏꯗ꯭ꯔꯦ ꯏꯪꯂꯦꯟ ꯁꯞꯄꯣꯔꯠ ꯇꯧꯔꯝꯃꯦ ꯌꯥꯗ꯭ꯔꯦ ꯀ꯭ꯔꯣꯁꯤꯌꯥ ꯁꯞꯄꯣꯔꯠ ꯇꯧꯔꯝꯃꯦ ꯌꯥꯗ꯭ꯔꯦ ꯂꯣꯏꯔꯛꯑꯒꯦ ꯇꯤꯟꯗꯦ
ꯑꯩꯣꯏꯗꯤ ꯑꯩꯈꯣꯏꯗꯤ ꯑꯥꯔꯖꯦꯟꯇꯤꯅꯥꯅꯦ
ꯍꯣꯏ ꯑꯥꯔꯖꯦꯟꯇꯤꯅꯥꯁꯤꯡꯗꯤ ꯌꯥꯝ ꯐꯥꯎꯔꯒ ꯂꯩꯕꯅꯤꯀꯣ
ꯍꯩꯕꯅꯦ ꯅꯝꯃꯣꯏꯗꯦ
ꯎꯝ ꯍꯣꯏ ꯃꯣꯏꯗꯤ ꯑꯗꯨꯝ ꯐꯖꯩ ꯃꯣꯏꯒꯤ ꯁꯥꯟꯅꯕꯗꯣ ꯉꯝꯕꯗꯣ ꯃꯇꯦꯛ ꯆꯥꯏ ꯃꯣꯏꯗꯤ ꯃꯇꯤꯛ ꯆꯥꯏ ꯃꯣꯏꯒꯤ ꯍꯣꯠꯅꯕ ꯅꯥꯕ ꯃꯣꯏꯒꯤ ꯁꯟꯅ ꯅꯥꯕꯗꯣ ꯐꯖꯩꯌꯦ ꯑꯗꯨꯅ ꯑꯩ ꯍꯥꯟꯅ ꯃꯣꯏ ꯀꯣꯏꯅꯣ ꯁꯥꯟꯅꯕꯗꯣ ꯑꯔꯖꯦꯟꯇꯤꯅꯥ ꯑꯃ ꯁꯅꯕꯗꯣ ꯀꯅꯥꯔ ꯎ ꯁꯦꯃꯤꯐꯥꯏꯅꯦꯜꯗ
ꯏꯖꯤꯞꯂꯣ ꯏ ꯏꯖꯤꯞꯂꯣ
ꯍꯣꯏ ꯍꯣꯏ ꯍꯣꯏ ꯑꯗꯨ ꯁꯥꯟꯅꯕꯗꯣ ꯑꯗꯨꯝ ꯍꯣꯏ ꯃꯣꯏꯁꯦ ꯐꯖꯅ ꯇꯧꯋꯦ ꯍꯥꯏꯅꯀꯣ ꯃꯦꯁꯤ ꯐꯦꯟꯁꯤ ꯅꯠꯇꯦ ꯑꯗꯨ ꯑꯣꯏꯔꯁꯨ ꯐꯖꯅꯗꯤ ꯁꯅꯥꯏ ꯍꯥꯏꯅꯁꯨ ꯊꯥꯈꯤꯕꯅꯦ ꯑꯩ
ꯁꯤ ꯅꯪꯁꯨ ꯕꯣꯗꯦ ꯐꯖꯥꯅ ꯌꯦꯡꯕ ꯃꯥꯟꯖꯩꯗ
ꯌꯦꯡꯉꯦ ꯐꯖꯅ ꯌꯦꯡꯉꯦ ꯕꯣꯜꯗꯤ ꯑꯁ ꯄꯥꯝꯃꯦꯕ ꯑꯇꯩ ꯑꯇꯩꯒꯤ ꯎꯝ ꯑꯇꯩ ꯑꯇꯩꯗꯤ ꯈꯪꯗ꯭ꯔꯦ ꯑꯗꯨ ꯑꯗꯨ ꯑꯣꯏꯔꯁꯨ ꯑꯩꯗꯤ ꯐꯨꯠꯕꯣꯜꯗꯤ ꯑꯗꯨꯝ ꯄꯥꯝꯃꯤꯗ
ꯎꯝ ꯌꯦꯡꯒꯗꯕꯅꯦ
ꯎꯝ ꯍꯣꯏ
ꯉꯁꯥꯏ ꯉꯁꯥꯏ ꯏꯣꯣꯟꯗ ꯀꯣꯜ ꯇꯧꯔꯛꯄ ꯌꯥꯗꯦꯅ ꯍꯥꯏꯕꯅꯤꯅꯦ ꯅꯪꯒꯤꯗꯤ ꯌꯥꯏꯅꯦ
ꯑꯣ ꯐꯖꯅ ꯇꯥꯏꯅꯀꯣ ꯎꯈꯪꯗꯦ ꯐꯖꯅ ꯇꯥꯏꯌꯦꯕ ꯀꯩꯁꯨ ꯇꯧꯗꯦꯕ ꯅꯣꯡ ꯆꯨꯗ꯭ꯔꯣ
ꯅꯣꯡ ꯁꯨ ꯑꯗꯨꯗ
ꯅꯣꯡ ꯆꯨꯗꯦ ꯑꯁ ꯅꯣꯡ ꯀꯟꯅ ꯆꯨꯔꯛꯑꯦ ꯍꯧꯖꯤꯛꯇꯤ ꯈꯔ ꯐꯈ꯭ꯔꯦ ꯅꯣꯅꯦꯔꯣꯝꯗ
ꯑꯁ ꯅꯣꯅꯦꯔꯣꯝꯗꯒꯤꯔ ꯅꯪꯁꯦ
ꯍꯣꯏ ꯈꯪꯕ꯭ꯔꯥ
ꯍꯥꯥ
ꯍꯪꯕ꯭ꯔꯥ
ꯑꯁ ꯅꯅꯦꯔꯣꯝꯗꯤ ꯑꯩꯈꯣꯏꯒ ꯅꯛꯅꯩꯗ
ꯑꯣ ꯍꯥꯏꯅꯦ ꯑꯗꯨꯣꯗ
ꯄꯨꯡ ꯀꯌꯥꯗ ꯇꯨꯝꯒꯅꯤ
ꯑꯁ ꯊꯦꯡ ꯊꯦꯡꯉ ꯇꯨꯝꯃꯤꯗ ꯍꯥꯏꯗꯤ ꯄꯨꯡ ꯑꯃ ꯑꯅꯤ
ꯑꯁ ꯑꯗꯨꯗꯤ ꯑꯁ ꯑꯗꯨꯗꯤ ꯋꯥꯠꯂꯤ
ꯋꯥꯠꯂꯤꯗ ꯑꯩ ꯌꯥꯝ ꯋꯥꯠꯂꯤ ꯍꯧꯖꯤꯛ ꯍꯧꯖꯤꯛ ꯑꯩꯅ ꯆꯥꯛ ꯆꯥꯕꯗ ꯉꯥꯏꯔꯦꯦ
ꯑꯣ ꯑꯩꯈꯣꯏ ꯍꯧꯛꯇꯛ ꯄꯨꯡ ꯀꯌꯥ ꯇꯥꯔꯦ ꯄꯨꯡ ꯇꯔꯥ ꯇꯥꯔꯦꯀꯣ ꯍꯣꯏ ꯍ ꯇꯔ ꯎꯝ ꯎꯨꯡ ꯀꯌꯥ ꯑꯩꯗꯤ ꯇꯨꯝꯈꯅꯤ ꯈꯔ ꯂꯩꯔꯗꯤ ꯄꯨꯡ ꯀꯌꯥꯗ ꯍꯧꯒꯠꯀꯅꯤ ꯑꯃꯨꯛꯀꯣ
ꯑ ꯑꯁ ꯍꯧꯒꯠꯄ ꯃꯇꯝꯗꯤ ꯍꯥꯏꯕ ꯉꯝꯗꯩꯗ ꯑꯩꯒꯤ ꯈꯨꯨꯁꯤꯒꯤꯗ ꯑꯗꯨꯗꯤ ꯎꯝ ꯑꯗꯨ
ꯀꯨꯟ ꯇꯔꯥꯗ ꯍꯒ ꯄ꯭ꯔꯣ
ꯇꯔꯥ ꯍꯟꯕ ꯅꯨꯃꯤꯠꯁꯨ ꯂꯩ ꯑꯩꯅ
ꯅꯪꯅ ꯊꯣꯝꯕ
ꯏꯊꯟꯗꯅꯦ ꯑꯩꯗꯤ ꯔꯦꯟꯇ
ꯑꯣ ꯅꯨꯡꯉꯥꯏ ꯅꯪ ꯅꯊꯣꯡ ꯅꯊꯟꯗ ꯆꯥꯅꯤꯡ ꯆꯥꯅꯤꯡꯕ ꯊꯣꯡꯉꯒ ꯆꯥꯔꯒ ꯂꯩꯔꯝꯒꯅꯤꯅꯦ ꯑꯗꯨ ꯑꯗꯨ ꯑꯣꯏꯔꯗꯤ
ꯎꯝ ꯑꯗꯨ ꯑꯗꯨ ꯑꯣꯏꯕꯒꯤꯅꯦ ꯑꯩꯅ ꯇꯨꯝꯅꯤꯡꯕ ꯃꯇꯝꯗ ꯇꯨꯝ ꯍꯧꯒꯠꯄ ꯍꯧꯒꯠ ꯍꯧꯒꯠꯅꯤꯡꯕꯗ ꯃꯇꯝꯗ ꯍꯧꯒꯠꯄ
ꯎꯝ ꯈꯌꯦꯦ ꯈꯌꯦ
ꯅꯪꯗꯦ ꯀꯅꯥ ꯀꯅꯥ ꯂꯩ ꯅꯪꯗꯦ
ꯑꯩꯁꯦ ꯑꯩꯒꯤ ꯅꯨꯄꯥꯒ ꯂꯩꯑ ꯏꯆꯥ ꯅꯨꯄꯥꯒ ꯂꯩꯑ
ꯅꯨꯡꯉꯥꯏꯈ꯭ꯔꯦꯗ
ꯅꯨꯡꯉꯥꯏꯈ꯭ꯔꯦ ꯏꯆꯥ ꯅꯨꯨꯄꯥꯒ ꯑꯩꯒꯤ ꯅꯨꯄꯥꯁꯨ ꯍꯧꯖꯤꯛ ꯇꯨꯝꯂꯒ ꯂꯩꯌꯦ
ꯅꯪꯒꯤ ꯅꯨꯆꯥ ꯅꯨꯨꯄꯥꯒꯤ ꯃꯤꯡꯗꯤ
ꯑꯩꯒꯤ ꯏꯆꯥꯅꯨꯄꯥꯒꯤ ꯃꯤꯡꯁꯦ ꯃꯇꯠꯆꯨꯏ ꯀꯧꯋꯦ
ꯑꯁ ꯌꯥꯝ ꯐꯖꯩꯗ ꯃꯤꯡ ꯊꯣꯟꯁꯤꯗꯤ ꯑ ꯏꯆꯥ ꯅꯪ ꯅꯆꯥ ꯀꯌꯥ ꯂꯩꯔꯦ
ꯃꯈꯛꯇ ꯑꯣꯏꯔꯤꯌꯦ
ꯑꯁ ꯌꯥꯝ ꯅꯥꯥꯎꯔꯤꯌꯦꯅꯦ ꯑꯗꯨꯗꯤ
ꯌꯥꯝ ꯅꯧꯔꯤꯍꯦ
ꯍ ꯊꯇ꯭ꯔꯣ ꯑꯦ ꯊꯥ ꯇꯔꯨꯛꯇ ꯀꯃꯥꯏꯅ ꯑꯉꯥꯡ ꯄꯣꯛꯈ꯭ꯔꯦꯅꯦ
ꯊꯥ ꯇꯥꯔꯨꯛ ꯈꯛꯇ ꯉꯥꯏꯔꯛꯑꯦꯕ ꯑꯉꯥꯡꯗꯣ ꯆꯍꯤ ꯐꯥꯗ꯭ꯔꯦ
ꯑꯩꯗꯤ ꯅꯪ ꯂꯨꯍꯣꯡꯕ ꯊꯥ ꯇꯔꯨꯛ ꯈꯛꯇꯅꯦ ꯍꯥꯏꯔꯦ ꯑꯗ ꯑꯗ ꯑꯗꯨꯅꯦ ꯊꯥ ꯇꯔꯨꯛꯇ ꯀꯃꯥꯏꯅ ꯑꯉꯥꯡ ꯄꯣꯛꯕ꯭ꯔꯥꯅ ꯍꯥꯏꯗꯤ ꯈꯜꯂꯕꯅꯦꯕ
ꯎꯝ ꯎꯝ ꯊꯥ꯭ꯔꯨꯛꯇ ꯊꯥ ꯇꯔꯨꯛꯇ ꯀꯔꯝ ꯍꯥꯏꯅ ꯑꯉꯥꯡ ꯄꯣꯛꯀꯅꯤ ꯑꯗꯨꯗꯤ ꯌꯥꯗꯣꯏꯅꯦ
ꯑꯗꯨꯗꯤ ꯑꯅꯁꯨꯋꯥꯏꯁꯤ ꯁꯣꯏꯈ꯭ꯔꯕꯅꯦ ꯅꯪ ꯅꯪ ꯅꯪ ꯅꯪꯒꯤ ꯆꯍꯤꯗꯤ ꯀꯌꯥ ꯁꯨꯔꯦꯗꯣ
ꯌꯥꯝ ꯑꯉꯥꯡ ꯑꯣꯏꯔꯤꯌꯦꯗ ꯑꯩꯗꯤ ꯀꯨꯟꯇꯨ ꯎꯝ ꯃꯥꯗ꯭ꯔꯥ
ꯑ ꯀꯨꯟ ꯇꯔꯨꯛ ꯁꯨꯔꯝꯃꯣꯏꯗ
ꯀꯨꯟꯇꯔꯨꯛ ꯁꯨꯔꯦ ꯀꯨꯟꯇꯔꯨꯛꯁꯨ ꯍꯦꯜꯂꯕꯅꯦ
ꯑꯩꯗꯤ
ꯍꯨꯝꯐꯨ ꯁꯨꯒꯗꯧꯔꯦ
ꯎꯝꯐ
ꯃꯥꯅꯦ
ꯑꯁ ꯊꯥꯖꯗꯦꯗ ꯑꯗꯨꯗꯤ
ꯍꯨꯝꯐꯨꯁꯨꯒꯗꯧꯔꯦ
ꯀꯨꯟꯇ꯭ꯔꯨꯛ ꯀꯨꯟꯇ꯭ꯔꯨꯛ ꯀꯥ ꯍꯥꯢꯗꯤ ꯑꯩꯈꯣꯏ ꯂꯦꯡꯒꯥꯅꯦꯕ ꯑꯩꯁꯨ ꯀꯨꯟꯇꯔꯨꯛ ꯈꯛꯇꯅꯤ
ꯎꯝ ꯑꯗꯨꯗꯤ ꯃꯥ ꯑꯗꯨꯗꯤ ꯑꯩꯒꯤ ꯈꯣꯟꯖꯦꯜꯗꯣ ꯌꯥꯝ ꯌꯥꯝ ꯑꯉꯥꯡ ꯑꯣꯏꯕ꯭ꯔꯅꯦ
ꯑꯗꯨꯅꯦ ꯍꯣꯏ
ꯎꯝ ꯑꯔꯝꯅꯦ ꯑꯔꯝꯅꯦ ꯅꯪꯗꯤ ꯀꯔꯤ ꯊꯕꯛ ꯇꯧꯋꯦ ꯉꯁꯤ
ꯑꯁ ꯍꯥꯢꯗꯤ ꯊꯕꯛ ꯇꯧꯗꯦꯗ ꯑꯗꯨꯝ ꯌꯨꯝꯗ ꯑꯗꯨꯝ ꯅꯩꯔꯒ ꯂꯩꯔꯦ
ꯕꯣꯜ ꯁꯅꯥꯕ ꯆꯠꯇ꯭ꯔꯣ
ꯑꯁ ꯅꯣꯡ ꯉꯁꯥꯏꯗꯣ ꯅꯣꯡ ꯆꯨꯑꯦꯕ ꯏꯝꯐꯥꯜ ꯁꯤ ꯏꯝꯐꯥꯜꯗꯁꯨ
ꯎꯝ
ꯑꯗꯨꯕꯨ ꯆꯠꯇ꯭ꯔꯦ
ꯎꯝ ꯍꯣꯢ ꯑꯩꯈꯣꯏꯗꯁꯨꯅꯦ ꯑꯁ ꯅꯣꯡ ꯇꯥꯔꯗꯤ ꯀꯔꯤ ꯍꯥꯏꯁꯤꯔꯥ ꯂꯩꯕꯥꯛꯇꯣ
ꯎꯝ
ꯆꯠꯄ ꯅꯨꯡꯉꯥꯏꯇꯕ ꯑꯗꯨꯒ ꯅꯣꯡꯁꯥ ꯊꯣꯛꯑꯗꯤ ꯀꯟꯃꯟꯕꯒꯤ ꯃꯄꯥꯟ ꯊꯣꯛꯄ ꯉꯝꯗꯕ ꯑꯗꯨꯃꯥꯏꯅ ꯇꯧꯋꯦ ꯃꯩ ꯍꯧꯖꯤꯛ ꯐꯥꯎ ꯂꯥꯛꯇꯦ ꯃꯩ ꯂꯥꯛꯇꯕꯒꯤ ꯑꯁ ꯁꯥꯕꯗꯣ ꯂꯣꯏꯔꯦ ꯇꯨꯝꯕꯁꯨ
ꯍꯣꯏ ꯑꯥ ꯍꯣꯢ ꯁꯤꯗꯁꯨ ꯗꯨꯃꯥꯏ ꯇꯧꯋꯦꯕ
ꯉꯁꯤꯁꯦ ꯂꯣꯏꯅꯃꯛꯇ ꯑꯣꯏꯔꯝꯃꯅꯤꯀꯣ ꯃꯩ ꯃꯨꯠꯄꯁꯦ
ꯈꯪꯗꯦꯅꯦ ꯅꯣꯏ ꯃꯨꯠ ꯃꯨꯠ ꯈ꯭ꯔꯕ ꯀꯨꯏꯔꯕ
ꯀꯨꯏꯔꯦ
ꯑꯕꯅꯦ ꯑꯥ ꯄꯨꯡ -ꯄꯨꯡ ꯄꯨꯡ ꯑꯃ ꯐꯥꯔꯕ
ꯇꯦꯗꯥ
ꯐꯠꯇ꯭ꯔꯤ
ꯍꯦꯟꯈ꯭ꯔꯦꯕ ꯍꯦꯟꯈ꯭ꯔꯦꯕ
ꯑꯣ ꯁꯤꯗꯗꯤ ꯄꯨꯡ ꯃꯈꯥꯏꯗꯤ ꯄꯨꯡ ꯃꯈꯥꯏ ꯐꯥꯗ꯭ꯔꯤꯗ
ꯅꯣꯢꯂꯣꯝꯗꯁꯨ ꯀꯣ
ꯑꯣ ꯈꯣꯏ ꯔꯣꯝꯁꯨꯨꯝꯕꯜꯂꯦ ꯄꯨꯡ ꯅꯤꯄꯜ
ꯃꯩꯁꯦ ꯌꯥꯝ ꯃꯩꯁꯦ ꯌꯥꯝ ꯀꯩꯅꯣ ꯔꯤꯒꯨꯂꯔ ꯑꯣꯏꯅ ꯂꯥꯛꯇꯦꯕ ꯈꯔ ꯆꯨꯔꯅꯤ ꯑꯃꯨꯛ ꯍꯣꯏ ꯅꯣꯡ ꯈꯔ ꯆꯨꯔꯗꯤ ꯃꯩ ꯃꯨꯠ ꯃꯨꯠꯊꯠꯂꯅꯤ ꯅꯨꯡꯁꯤꯠ ꯈꯔ ꯂꯥꯛꯂꯗꯤ ꯃꯩ ꯃꯨꯠꯊꯠꯀꯅꯤ ꯑꯁ ꯍꯥꯏꯔꯅꯨ ꯃꯩꯁꯦ ꯑꯗꯨꯅ ꯑꯩꯈꯣꯏ ꯔꯣꯝꯗꯗꯤ ꯑꯗꯨꯒꯤ ꯌꯥꯝ ꯅꯣꯛꯅꯕꯅꯦ ꯃꯣꯏꯒꯤ ꯑꯥ ꯑꯦ ꯀꯔꯤ ꯍꯥꯏꯁꯤꯔꯥ ꯏꯂꯦꯛꯇ꯭ꯔꯤꯛ ꯗꯤꯄꯥꯔꯠꯃꯦꯟ ꯈꯣꯏꯒꯤ ꯌꯨꯝꯒꯤ ꯃꯊꯛꯇꯅ ꯏꯁꯤꯡ ꯆꯥꯏꯕꯤꯔꯒ ꯃꯩ ꯃꯨꯠꯊꯠꯄꯗꯣ ꯑꯗꯨꯃꯥꯏꯅ ꯖꯣꯛꯁ ꯐꯥꯎ ꯊꯣꯛꯂꯛꯈ꯭ꯔꯕꯅꯦꯕ
ꯎꯝ ꯅꯣꯡ ꯆꯨꯔꯗꯤ ꯗꯨꯃꯥꯏ ꯇꯧꯕꯅꯤꯅ ꯆꯤꯡ ꯔꯣꯝꯗꯗꯤ
ꯍꯣꯏ ꯑꯗꯨꯃꯥꯏꯅ ꯇꯧꯋꯦ ꯅꯣꯡ ꯆꯨꯔꯗꯤ ꯃꯩ ꯂꯥꯛꯄ ꯀꯤꯕꯖꯥꯠꯅꯦ ꯈꯪꯗꯦ
ꯑꯣ
ꯀꯔꯤ ꯀꯔꯤ ꯊꯕꯛ ꯁꯨꯔꯤꯒꯦ ꯀꯔꯤ ꯀꯔꯤ ꯍꯣꯠꯅꯔꯤꯕꯅꯣ
ꯑꯦ ꯑꯩꯅ ꯑꯩꯅ ꯍꯥꯡꯕ ꯈꯨꯝꯃꯨꯅꯦ ꯅꯪꯗꯤ ꯀꯩ ꯃꯊꯦꯜ ꯆꯥꯔꯤꯒꯦ ꯉꯁꯤ
ꯑꯣ ꯑꯩ ꯈꯨꯝꯗ꯭ꯔꯤꯕꯣ ꯑꯗꯣ
ꯎꯝ
ꯑꯩ ꯉꯁꯤꯁꯦ ꯉꯥ ꯆꯥꯏꯌꯦ ꯑꯩꯒꯤ ꯅꯨꯄꯥꯅ ꯑꯣꯐꯤꯁ ꯆꯠꯂꯒ ꯉꯥ ꯄꯨꯔꯛꯑꯦ ꯃꯥꯅ ꯊꯣꯡꯕꯤꯒꯦ ꯍꯥꯏꯅ ꯍꯥꯎꯅ ꯊꯣꯡꯕꯤꯔꯒ ꯐꯖꯅ ꯆꯥꯔꯒ ꯂꯩꯔꯕꯅꯦ ꯉꯁꯤꯁꯦ
ꯎꯝ ꯇꯥꯏ ꯇꯥꯏ
ꯎꯝ ꯅꯪꯁꯨ ꯍꯧꯔꯦꯟ ꯅꯪꯗꯤ ꯅꯥꯊꯟ ꯅꯪꯗꯤ ꯅꯊꯟꯇ ꯂꯩꯕꯅꯤꯅ ꯆꯥꯛ ꯏꯟꯁꯥꯡꯗꯤ ꯐꯖꯟꯅ ꯊꯣꯡꯕ ꯍꯩꯔꯝꯒꯅꯤ ꯑꯗꯨꯅ ꯍꯧꯔꯦꯟ ꯅꯪꯒꯤ ꯅꯪꯁꯨ ꯅꯨꯄꯤ ꯂꯧꯔꯗꯤꯀꯣ ꯑꯁ ꯉꯁꯤꯗꯤ ꯑꯩ ꯊꯣꯡꯕꯤꯒꯦ ꯅꯪ ꯋꯥꯔꯝꯒꯅꯤ ꯑꯗꯨꯃꯥꯏꯅ ꯍꯥꯏꯒꯗꯕꯅꯤꯀꯣ
ꯅꯃꯥꯏ ꯃꯠ
ꯌꯥꯝ ꯅꯨꯡꯉꯥꯏꯕꯅꯦ ꯑꯗꯨꯃꯥꯏꯅ ꯍꯥꯏꯕꯤꯕꯗꯣ ꯑꯩꯒꯤ ꯅꯨꯞ ꯑꯩꯒꯤ ꯅꯨꯄꯥꯥꯗꯤ
ꯅꯦ ꯅꯣꯏꯒꯤ ꯑꯦꯛꯁ ꯅꯣꯏꯒꯤ ꯑꯦꯛꯁꯄꯤꯔꯤꯌꯦꯟꯗꯣ ꯑꯈꯣꯏꯗꯤ ꯈꯪꯗ꯭ꯔꯤꯕ ꯅꯣꯏꯗꯤ
ꯍꯣꯏ ꯍꯣꯏ ꯑꯗꯨꯅꯦ ꯑꯗꯨꯅ ꯑꯩ ꯍꯥꯏ ꯏꯕ ꯑꯩꯒꯤ ꯅꯨꯄꯥꯗꯤꯀꯣ ꯊꯕꯛ ꯆꯠ -ꯆꯠ ꯊꯕꯛ ꯆꯠꯂꯒ ꯍꯜꯂꯛꯈ꯭ꯔꯗꯤ ꯀꯣ ꯃꯔꯛ ꯃꯔꯛꯇ ꯑꯩ ꯂꯧꯒꯨꯝꯕ ꯆꯠꯂꯒ ꯍꯂꯛ ꯍꯜꯂꯛꯄ ꯃꯇꯝꯗꯗꯤꯀꯣ ꯑꯁ ꯅꯪꯗꯤ ꯉꯁꯤ ꯑꯗꯨꯅ ꯌꯥꯝ ꯊꯕꯛ ꯌꯥꯝ ꯁꯨꯏ ꯌꯥꯝ ꯋꯥꯔꯝꯒꯅꯤ ꯉꯁꯤꯗꯤ ꯑꯩ ꯊꯕꯛ ꯑꯩ ꯑꯣꯏꯅ ꯆꯥꯛ ꯌꯦꯟꯁꯥꯡ ꯊꯣꯡꯕꯤꯒꯦ ꯅꯪ ꯄꯣꯊꯥꯔꯣꯀꯣ ꯑꯗꯨꯃꯥꯏꯅ ꯍꯥꯏꯌꯦꯕ ꯑꯗꯨꯃꯥꯏꯅ ꯍꯥꯏꯕ ꯀ ꯑꯃꯨꯛ ꯅꯨꯡꯉꯥꯏꯕ꯭ꯔꯥ ꯌꯥꯝ ꯅꯨꯡꯉꯥꯏꯕꯅꯦ ꯌꯥꯝ ꯍꯔꯥꯎꯕꯅꯦ ꯎꯝ ꯑꯗꯨꯅ ꯅꯪꯁꯨ ꯑꯗꯨꯃꯥꯏ
ꯏꯁꯣꯔꯕꯨ ꯊꯥꯒꯠꯅꯤꯡꯉꯥꯏ ꯂꯩꯔꯦ ꯑꯗꯨꯗꯤ ꯅꯪꯒꯤ ꯅꯨꯄꯥ ꯐꯖꯕ ꯐꯪꯕꯒꯤꯀꯣ
ꯍꯣꯏ ꯑꯗꯨꯅꯦ ꯑꯩ ꯏꯁꯣꯔꯕꯨꯁꯨ ꯊꯥꯒꯠꯅꯤꯡꯉꯥꯏꯁꯤ ꯂꯩꯕꯅꯦ ꯍꯣꯏ ꯅꯪ ꯍꯥꯏꯕꯗꯣ ꯆꯨꯝꯃꯦ ꯎꯝ ꯑꯗꯨꯅꯦ
ꯑꯈꯣꯏꯁꯨ ꯅꯨꯄꯤ ꯐꯖꯕ ꯄꯪꯅꯃꯦ ꯀꯟꯅ ꯀꯣꯠ - ꯑꯥ - ꯍꯣꯠꯅꯔꯤꯌꯦꯅꯦ
ꯎꯝ ꯐꯪꯕ ꯑꯣꯏꯁꯅꯣ
ꯎ ꯅꯨꯄꯤ ꯅꯨꯄꯤ ꯍꯥꯏꯕꯁꯨ ꯖꯥꯠ ꯖꯥꯠ ꯂꯩꯗꯅ
ꯍꯣꯏ ꯑꯗꯨꯅꯦ ꯍꯧꯖꯤꯛꯀꯥꯟꯗꯤ ꯑꯁ ꯊꯥꯖꯅꯤꯡꯉꯥꯏ ꯂꯩꯇ꯭ꯔꯕꯅꯦ ꯌꯥꯝ ꯑꯥ ꯀꯔꯤ ꯍꯥꯏꯁꯤꯔꯥ ꯌꯥꯝ ꯐꯥꯕ ꯒꯨꯝ ꯇꯧꯔꯁꯨꯀꯣ ꯃꯅꯨꯡꯗꯗꯤ ꯀꯔꯤ ꯂꯩꯕ꯭ꯔꯥ ꯈꯪꯗꯕꯒꯤꯀꯣ
ꯌꯥꯝ ꯐꯥ ꯌꯥꯝ ꯐꯕ ꯃꯥꯜꯂꯒ ꯀꯣ ꯌꯥꯝ ꯃꯥꯜꯂꯒ ꯇꯥꯔꯕ꯭ꯔꯣ ꯍꯜꯂꯣ ꯍꯜꯂꯣ ꯇꯕ꯭ꯔꯣ ꯀꯤꯔꯦꯗ ꯅꯨꯞ -ꯅꯨꯄꯤ ꯅꯨꯄꯤꯕꯨ ꯀꯤꯔꯦꯗ ꯍꯦ ꯍꯦ ꯍꯦ
ꯎ
ꯅꯪ ꯅꯪ ꯅꯪꯁꯨ ꯑꯅꯤ ꯂꯧꯔꯣ ꯀꯤꯔꯗꯤ
ꯑꯁ ꯑꯅꯤ
ꯍꯧꯖꯤꯛꯀꯥꯟꯗꯤ ꯑꯅꯤ ꯑꯅꯤ ꯂꯧꯕ ꯌꯥꯝ ꯆꯠꯅꯔꯒ ꯂꯩꯌꯦꯕ
ꯍꯩ ꯍꯩ ꯑꯩꯈꯣꯏꯗꯤ ꯑꯃ ꯐꯥꯎ ꯐꯪꯗ꯭ꯔꯤꯌꯦ ꯀꯃꯥꯏꯅ ꯑꯅꯤ ꯐꯪꯗꯣꯏꯅꯣ
ꯑꯅꯤ ꯂꯧꯔꯣ ꯑꯃꯅ ꯊꯕꯛ ꯁꯨꯍꯟꯅꯕ ꯑꯝ- ꯍꯧꯖꯤꯛ ꯍꯣꯏ ꯃꯇꯝ ꯑꯣꯏꯔꯕꯩ ꯍꯣꯏ ꯂ ꯂꯧꯔ ꯑꯗꯨꯒ ꯑꯉꯥꯡꯁꯤꯡꯕꯨꯁꯨ ꯑꯃꯨꯛꯀ ꯁꯦꯝꯒꯗꯕꯅꯤ
ꯎꯝ ꯑꯁꯤꯉꯥꯡ ꯑꯉꯥꯡꯒꯤ ꯋꯥꯔꯤ
ꯃꯊꯟ ꯃꯊꯟꯇ ꯂꯩꯕꯁꯤꯡꯗꯤ ꯆꯥꯛ ꯏꯟꯁꯥꯡꯒꯨꯝꯕ ꯃꯊꯟ ꯃꯊꯟ ꯂꯩꯕ ꯔꯦꯟꯗ ꯂꯩꯕꯁꯤꯡꯒꯤ ꯀꯔꯤ ꯍꯥꯏꯁꯤꯔꯥ ꯆꯥꯛ ꯌꯦꯟꯁꯥꯡꯁꯨ ꯊꯣꯡꯕ ꯍꯥꯏꯕꯅꯦ ꯑꯗꯨꯒ ꯊꯕꯛꯁꯨ ꯀꯟꯕꯅꯦ ꯅꯪꯗꯤ ꯀꯃꯥꯏꯅ ꯇꯧꯗ꯭ꯔꯣ
ꯁꯪꯗꯦꯅꯦ ꯅꯪꯒꯤ ꯋꯥꯁꯦ ꯇꯥꯎꯕꯒꯨꯝꯗꯤ ꯇꯧꯋꯦ
ꯎꯝ ꯂꯧꯒꯨꯝꯕꯗꯤ ꯆꯠꯄ ꯍꯥꯏꯕ꯭ꯔꯣ
ꯁꯁ ꯂꯥꯎ ꯒꯨꯝꯕꯗꯤ ꯍꯣꯏ ꯈꯨꯟ ꯆꯠꯂ-